ꯍꯂꯣ
ꯇꯔ
ꯆꯥꯛ ꯆꯥꯔꯕꯣ ꯆꯥꯗ꯭ꯔꯤꯕꯣ
ꯆꯥꯛ ꯆꯥꯗ꯭ꯔꯦ ꯏꯕꯦꯝꯃꯗꯨ ꯆꯥꯛ ꯊꯤꯔꯣ ꯍꯥꯏꯈ꯭ꯔꯥ ꯏꯕꯥꯅꯤ ꯍꯥꯟꯅ ꯆꯥꯔꯁꯤꯦꯅ
ꯑꯣ ꯀꯔꯤ ꯃꯊꯦꯜ ꯊꯣꯡ ꯑꯃꯣ ꯑꯁꯤꯗꯤ
ꯍꯟꯁꯥꯡ ꯈ ꯊꯣꯡꯗꯦ ꯉꯁꯥꯏꯀꯤ ꯏꯔꯣꯟꯝꯕ ꯈꯔ ꯂꯩꯌꯦ
ꯀꯩꯗꯧꯔꯕ ꯊꯕꯛ ꯆꯤꯟꯕꯒꯤꯔꯣ ꯀꯩꯒꯤꯅꯣ
ꯊꯕꯛꯇꯣ ꯋꯥꯔꯕꯅꯤꯅ ꯍꯟꯖꯥꯡꯒ ꯊꯣꯡꯉꯒ ꯁꯤ ꯑꯗꯨꯝ ꯆꯥꯥꯁꯜꯂꯁꯦ ꯅꯪ ꯆꯥꯛꯁꯨ ꯉꯁꯥꯏꯒꯤ ꯃꯣꯏꯒꯤ ꯎꯝ ꯂꯩꯦꯕꯥꯛ ꯇꯧꯕ ꯂꯥꯛꯄ ꯑꯅꯤꯗꯣ ꯍꯥꯞꯄꯅꯤ ꯃꯣꯏꯁꯨ ꯆꯥꯒꯗ꯭ꯔꯅ ꯑꯗꯨꯝ ꯃꯣꯏ ꯆꯥꯈꯤꯗ꯭ꯔꯦꯕ ꯑꯁꯐꯁꯨ ꯁ ꯄ꯭ꯔꯦꯁꯔ ꯀꯨꯀꯔ ꯑꯃ ꯂꯦꯡꯗꯅ ꯂꯩꯔꯕ ꯎꯝ
ꯅꯣꯏ ꯉꯁꯥꯏ ꯉꯥ ꯊꯣꯡꯉꯦꯗ ꯉ
ꯊꯣꯡꯉꯦ ꯑꯗꯨꯕꯨꯗꯤ ꯑꯗꯣ ꯃꯣꯏ ꯊꯕꯛ ꯁꯨꯕꯁꯤꯡꯗꯨꯗꯤ ꯌꯥꯝ ꯆꯥꯏꯌꯦ
ꯎ ꯆꯥꯕꯗꯤ ꯆꯥꯕꯅꯤ ꯃꯣꯏꯗꯤ ꯋꯥꯕꯅꯤ ꯃꯣꯏ ꯃꯤ ꯀꯌꯥꯅ ꯆꯥꯏ ꯑꯗꯨꯗꯤ
ꯃꯔꯤ ꯆꯥꯏꯅꯦ
ꯎꯝ
ꯃꯩ ꯆꯥꯔꯦ ꯑꯗꯒꯤ ꯃꯅꯤꯡꯗ ꯑꯃꯨꯛ ꯇꯦꯡꯀꯣꯠ ꯑꯃꯃꯝꯃꯨꯛ ꯂꯥꯜꯂꯦ ꯑꯩ ꯌꯥꯗ ꯌꯥ ꯗꯦꯕ ꯀꯩꯁꯨꯣ
ꯉꯥꯛ ꯀꯦꯜꯕꯥꯅꯤ
ꯎꯝ
ꯍꯧꯣꯏꯀꯤ ꯆꯥꯈꯤꯔꯣꯏꯗ꯭ꯔꯗꯤ
ꯆꯥꯔ ꯇꯕꯅꯤ ꯕꯦꯝꯃ ꯆꯥꯛ ꯊꯦ ꯑꯩꯒꯤ ꯋꯥꯇꯤꯟꯁꯦ ꯑꯝꯇ ꯍꯥꯟꯖꯤꯜꯂꯝꯕꯤꯒꯦ ꯇꯧꯕꯅꯤ ꯎꯨꯡ꯭ꯔꯥ ꯍꯥꯏ ꯊꯦꯡꯡꯉꯅꯤꯦꯟ ꯎ ꯑꯁꯤ ꯃꯈꯣꯡ ꯑꯃ ꯊꯥꯗꯕ ꯂꯣꯏꯈ꯭ꯔꯦ
ꯑꯣ ꯅꯤ ꯑꯅꯤ ꯊꯥꯖꯗꯣꯏꯔꯥ
ꯍꯌꯦꯡ ꯑꯃ ꯊꯥꯗꯗꯣꯏꯅꯦ ꯀꯥꯏꯗꯩ ꯇꯧꯕꯣꯅꯣ ꯇꯧꯕꯗꯣ ꯃꯇꯝꯗꯣ ꯑꯥ ꯅꯧꯔꯦꯗꯅ
ꯎꯝ
ꯃꯇꯝ ꯂꯧꯕꯅꯤꯅ ꯑꯃꯨꯛ ꯀꯩꯅꯣ ꯇꯧꯕ ꯌꯥꯗꯦ ꯑꯟꯗꯦ ꯖꯒꯥꯅ ꯑꯃꯨꯛ ꯆꯤꯟꯕꯅꯤ ꯂꯩꯕꯥꯛꯇꯣ ꯉꯁꯤꯒꯤ ꯊꯥꯛ ꯊꯥꯗꯈꯤꯕꯁꯤꯅ ꯑꯃꯨꯛ ꯂꯩꯕꯥꯛꯁꯦ ꯑꯃꯗ ꯑꯃꯨꯛ ꯈꯣꯠꯁꯤꯜꯂꯒ ꯑꯃꯃꯨꯛ ꯇꯧꯗꯣꯏꯅꯦꯕ ꯍꯌꯦꯡ ꯑꯃꯃꯨꯛ ꯇꯧꯗꯣꯏꯅꯦꯕ ꯃꯌꯥꯏꯗꯣ ꯀꯥꯟꯊꯣꯛꯑꯝꯃꯒ ꯃꯈꯋꯥꯏ ꯃꯅꯤꯡ ꯊꯪꯕꯗ ꯍꯥꯟꯅ ꯇꯧꯗꯣꯏꯅꯦꯕ ꯑꯃꯨꯛ ꯖꯒꯥ ꯂꯩꯇꯕꯒꯤ ꯃꯈꯣꯡ ꯑꯍꯨꯝ ꯊꯥꯗꯗꯣꯏꯁꯦ
ꯈꯪꯕ
ꯉꯝꯕꯗꯤ ꯉꯝꯗꯣꯏꯅꯦ ꯑꯗ ꯑꯈꯣꯏꯗꯤ ꯈꯔ ꯀꯨꯡꯅ ꯇꯧꯒ꯭ꯔꯦ
ꯎꯝ ꯍꯥꯏꯗꯤ ꯀꯩꯁꯨ ꯌꯥꯝꯅ ꯂꯥꯞꯅꯕ ꯖꯒꯥꯗꯤ ꯅꯠꯇꯦꯅ
ꯎꯝ
ꯑꯗꯣ ꯅꯣꯏ ꯌꯦꯡꯒꯣꯟꯗꯤ ꯁꯤꯠꯇꯣꯛꯈ꯭ꯔꯕꯣ ꯌꯦꯟꯗꯤ ꯀꯃꯥꯏꯅ ꯇꯧ
ꯌꯦꯟꯒꯣꯜ ꯁꯤꯗꯣꯛꯈ꯭ꯔꯦ ꯌꯦꯟ ꯑꯅꯤꯗꯣ ꯀꯥ ꯁꯨꯖꯤꯛꯀꯤ ꯃꯅꯥꯛꯇ ꯊꯝꯈ꯭ꯔꯦ
ꯎꯝ
ꯍꯥꯏ ꯃꯔꯨ ꯑꯃ ꯀꯣꯛꯑ ꯑꯝꯄꯦꯅ ꯄꯤꯔꯛꯑꯦ
ꯐꯔꯦꯅꯦ ꯑꯗꯨꯗꯤ ꯃꯆꯤꯟꯖꯥꯛꯇꯤ ꯃꯣꯏꯅ ꯊꯥꯛꯏꯔꯣ ꯀꯃꯥꯏꯅ ꯇꯧꯔꯤꯅꯣ
ꯁꯤꯗꯒꯤ ꯊꯥꯔꯤꯅꯤꯗ ꯑꯩꯅ ꯆꯥꯛ ꯀꯩꯀꯥꯗꯣ ꯉꯔꯥꯡ ꯊꯥꯕꯅꯦ ꯉꯁꯤꯗꯤ ꯊꯥꯗꯦ
ꯃꯣꯏ ꯂꯧꯖꯔꯣ ꯍꯥꯏꯗꯅ ꯍꯟꯗꯣꯛꯑꯒ
ꯌꯥꯔꯔꯣꯏꯗ
ꯎꯝ ꯍꯅꯨꯕꯨꯗꯤ ꯍꯅꯨꯔꯦꯗ ꯃꯥ ꯌꯦꯡꯃꯒꯩꯗꯣ
ꯍꯅꯨꯨꯔꯦ ꯃꯇꯣꯛꯀ ꯑꯝꯇ ꯌꯥꯎꯗꯦ ꯍꯥꯏꯕ ꯀꯜ ꯃꯇꯨꯒ ꯑꯝꯇ ꯌꯥꯥꯎ ꯍꯥꯏꯕ ꯃꯁꯥꯒꯤ ꯀꯦꯟꯕꯔꯥ ꯈꯪꯗꯦ ꯃꯣꯏꯁꯦ
ꯎꯝ ꯍꯅꯨꯔꯕꯩꯅꯦ ꯑꯗꯨꯏꯅꯦ ꯃꯣꯏꯅꯁꯨ ꯌꯣꯟꯊꯣꯛꯂꯛꯏꯗꯣ ꯁꯤꯠꯂꯔꯣꯏ ꯃꯔꯨꯝ ꯈꯤꯇꯪ ꯈꯤꯇꯪ ꯀꯣꯛꯏꯀꯥꯟꯗ ꯑꯗꯨꯝ ꯌꯥꯅꯕꯅ ꯇꯧꯔ ꯌꯣꯟꯊꯣꯛꯂꯛꯏꯅꯦꯕ ꯅꯍꯥꯟ ꯑꯃ ꯃꯇꯨ ꯌꯥꯎꯕꯗꯨꯗꯤ ꯃꯇꯨ ꯌꯥꯎꯕꯗꯨꯗꯤ ꯑꯗꯨꯝ ꯈꯔ ꯅꯧꯔꯤꯕꯅꯦ ꯃꯔꯨꯝ ꯐꯖꯅ ꯀꯣꯛꯏꯗꯣ
ꯎꯝ ꯑꯗꯨꯗꯤ ꯃꯥꯅ ꯑꯌꯥꯝꯕ ꯀꯣꯛꯄꯅꯦꯕ ꯑꯗꯨꯒ ꯃꯣꯏꯅꯅꯦ ꯂꯩꯕꯗꯁꯨ ꯃꯣꯏꯅꯅꯦ ꯐꯖꯕꯗꯨꯅ ꯄꯨꯔ ꯆꯠꯈ꯭ꯔꯦꯕ ꯃꯥꯅ ꯂꯗ ꯃꯥꯅꯗ ꯔꯤꯒꯨꯂꯔ ꯑꯣꯏꯌꯦꯕ ꯀꯣꯛꯄꯗ
ꯎꯝ ꯆꯥꯎꯕꯁꯨ ꯆꯞ ꯃꯥꯟꯅꯗꯣꯏ ꯑꯅꯤ ꯆꯥꯎꯕꯕꯨꯗꯤ ꯃꯥꯅꯦ ꯃ ꯇꯨ ꯌꯥꯎꯕꯩ ꯆꯥꯎ ꯃꯥꯟ ꯋꯥ
ꯑꯗꯨꯅꯦ ꯃꯣꯏ ꯑꯅꯤ ꯆꯥꯡ ꯅꯥꯏꯗꯦꯕꯀꯣ ꯄꯗ
ꯎꯝ ꯍꯟꯕꯩꯅꯦ ꯑꯃꯗꯁꯨ ꯃꯇ ꯃꯇ ꯏꯔꯪ ꯂꯪꯕꯗꯣ ꯑꯗꯨꯗꯤ ꯅꯤꯁꯨ ꯑꯣ ꯀꯣꯇꯤꯗ ꯆꯥꯛ ꯆꯥꯗꯔꯕ
ꯇꯥꯗꯔꯄ ꯊꯤꯍꯟꯗꯅ ꯑꯩꯅ ꯁꯤ ꯑꯅꯤ ꯃꯤꯅꯤꯠꯇ ꯍꯜꯍꯟꯈꯤꯒꯦ ꯇꯧꯕꯅꯤ
ꯑ ꯆꯥꯞꯄꯣꯏ ꯍꯥꯎ ꯐꯔꯣꯁꯤꯗ
ꯆꯄ ꯍꯥꯎꯔꯤ ꯑꯗꯨꯅꯤꯅꯦ ꯆꯄ ꯍꯥꯜꯂꯤꯁꯦ
ꯎꯝ ꯀꯀꯩꯁꯤ
ꯑꯣꯁꯥꯏꯗꯤꯃꯥꯏ ꯃꯣꯠꯂꯨꯅꯤꯃꯤ ꯑ ꯂꯥꯏ ꯀꯩꯅꯣꯗꯅ ꯑꯣ ꯑꯗꯨꯅꯤ ꯑꯩꯈꯣꯏꯁꯨꯦ ꯐꯅ ꯑꯩꯈꯣꯏꯅ ꯃꯨꯠꯂꯃꯤ ꯄꯨꯡ ꯑꯃꯃꯨꯛꯀꯤ ꯆꯥꯡ ꯃꯨꯠ ꯂꯦꯝꯃꯤ ꯃꯩꯗꯨꯕꯨ
ꯎꯝ ꯆꯤꯆꯦ ꯅꯥꯕ ꯀꯩꯁꯨ ꯇꯧꯤꯗꯣꯏꯔꯤꯕ ꯅꯠꯇ꯭ꯔꯣ
ꯇꯧꯈꯤꯗ꯭ꯔꯦ ꯇꯧꯈꯤꯗ꯭ꯔꯦ ꯐꯈ꯭ꯔꯦ
ꯐꯔꯦ ꯐꯔꯦ ꯃꯥ ꯌꯥꯡꯈꯩꯗꯣ ꯍꯧꯔꯝꯗꯥꯏ ꯍꯧꯕ ꯉꯝꯗꯕꯒꯤ ꯑꯗꯨꯝ ꯅꯥꯕꯒꯤꯅꯦꯕ ꯌꯥꯅꯥ ꯀꯥꯅꯒ ꯈꯤꯇꯪ ꯈꯪꯕꯅꯤ ꯌꯥꯒꯤ ꯚꯦꯂꯨꯁꯦ ꯇꯨꯝꯕ ꯌꯥꯗ ꯑꯁ
ꯎꯝ
ꯅꯣꯏ ꯄꯩꯁꯥ ꯅꯨꯡꯁꯥꯒꯤꯗꯤ ꯍꯥꯏꯅꯗ꯭ꯔꯕꯣ ꯀꯩꯝꯇꯨꯝ ꯂꯩꯈ꯭ꯔꯦ
ꯍꯥꯏꯗꯤ ꯏꯕꯨꯡ ꯇꯨꯃꯤ ꯂꯩꯈ꯭ꯔꯦ ꯅꯥꯕꯒꯤ ꯀꯩꯅꯣ ꯆꯥꯟꯁ ꯂꯧꯔ ꯂꯩꯈ꯭ꯔꯦ
ꯇꯧꯁꯤꯅ ꯃꯥꯥꯏ ꯊꯥꯎꯅꯒꯗꯣ ꯃꯥꯅꯦ
ꯕꯕꯥꯒꯤ ꯈꯥꯝꯃꯨ ꯈꯔ ꯅꯠꯇꯦ ꯀꯩꯩꯅꯣꯗꯤꯦ ꯄꯥꯛꯅꯝꯅꯤ ꯏꯟꯖꯥꯡꯁ ꯈꯥꯎꯔꯥ ꯅꯣꯏ
ꯀꯩꯟꯖꯥꯡ ꯂꯩ
ꯑꯣ ꯉꯅꯥ ꯊ ꯃꯈ ꯈ ꯂꯩꯌꯦ
ꯎ ꯀꯩ ꯉꯥꯥꯛ ꯊꯣꯡꯉ
ꯑꯣ ꯀꯣꯏ ꯁꯀꯤꯦꯔꯥꯎꯅꯤꯗ
ꯎꯝ ꯀꯅꯥꯅ ꯊꯣꯡꯕ ꯊꯣꯡꯕꯗ
ꯃꯃꯤꯅ ꯊꯣꯡꯉꯦ ꯑꯩ ꯉꯁꯤ ꯀꯩꯝꯇ ꯌꯥꯎꯗ꯭ꯔꯦꯗ
ꯅꯪ ꯈ꯭ꯋꯥ ꯅꯥꯕꯗꯤ ꯐꯈ꯭ꯔꯕ ꯀꯃꯥꯏꯅ ꯇꯧꯒꯦ
ꯐꯠꯇꯦ ꯐꯠꯇꯦ ꯈ꯭ꯋꯥꯡꯗꯤ ꯑꯗꯨꯝ ꯅꯥꯔꯤ ꯍꯧꯖꯤꯛꯁꯨ
ꯑꯗꯨꯒ ꯅꯍꯥꯟ ꯈꯔ ꯇꯩꯕꯗꯨ ꯐꯠꯇ꯭ꯔꯣ ꯆꯤꯆꯦꯟ ꯇꯩꯕꯤꯕꯗ
ꯑ ꯇꯣ ꯑꯗꯨꯕꯨꯗꯤ ꯅꯨꯡꯉꯥꯏꯌꯦꯕ ꯑꯗꯨ ꯑꯩꯗꯣ ꯅꯨꯡꯇꯤꯒꯤ ꯑꯗꯨꯝ ꯇꯩꯕꯗꯣ ꯇꯩꯗ꯭ꯔꯦ ꯑꯩꯅ ꯃꯔꯝ ꯑꯃ ꯀꯩꯅꯣ ꯇꯧꯗꯕꯅꯦ ꯍꯥꯏꯕ ꯇꯗꯅꯦ ꯇꯥ ꯇ ꯎꯝ ꯍꯣ ꯍꯥꯎꯔꯣ ꯑꯩ ꯂꯥꯛꯑꯦ
ꯄꯨꯡꯁꯤꯗ ꯇꯔꯝ ꯊꯦꯡꯉꯝꯃꯦꯅꯦ ꯇꯔꯥ ꯍꯞꯇꯥꯒꯦ ꯇꯧꯔꯝꯃꯦ ꯄꯨꯡꯗꯤ ꯊꯦꯡꯉꯝꯃꯦꯕ ꯄꯨꯡ ꯇꯔꯥ ꯇꯥꯔꯒꯦ
ꯑꯗꯨꯅꯤ ꯑꯩ ꯅꯪꯗ ꯐꯣꯟꯁꯨ ꯇ ꯇꯣꯛꯇ ꯑꯩꯁꯨ ꯇꯧꯁꯟꯒꯗꯕꯁꯤꯗ ꯇꯜꯂꯕ
ꯃꯩ ꯂꯥꯛꯇꯕ ꯑꯗꯨꯒꯤ ꯃꯩ ꯂꯥꯛꯇꯕꯅꯤ ꯑꯩꯗꯤ ꯅꯦꯠ ꯑꯣꯏꯈ꯭ꯔꯦꯕ ꯍꯣꯏ ꯐꯔ ꯇꯥꯏ ꯈꯔꯗꯤ ꯀꯥꯟꯅꯔꯣꯏꯗꯕ ꯃꯣꯏ ꯇ ꯈꯥꯏꯗꯤ ꯑ ꯂꯥꯡꯒꯣꯟꯗ ꯂꯩ ꯉꯁꯤꯗꯤ ꯈꯔ ꯏꯪꯉꯦ ꯅꯣꯡ ꯈꯔ ꯈꯤ ꯈꯤꯕꯒꯤ
ꯁꯥꯗꯒꯤ ꯄꯨꯝꯆꯥꯛ ꯆꯥꯛ ꯏꯕꯨꯡ ꯏꯁꯥꯁꯦ ꯑꯩꯈꯣꯏꯗꯤ
ꯉꯔꯥꯡꯕꯨꯗꯤ ꯌꯥꯝ ꯁꯥꯕꯅꯤ ꯁꯤꯗꯤ ꯌꯥꯝ ꯏꯉꯤ ꯀꯔꯤ -ꯀꯔꯤ ꯏꯟꯖꯥꯡ ꯍꯥꯎꯔꯤꯒꯦ ꯍꯧꯖꯤꯛꯀꯥꯟꯁꯤꯕꯨ
ꯁꯧꯒ꯭ꯔꯤꯒꯨꯝꯕꯅ ꯆꯥꯅꯤꯡꯉꯤꯗ ꯏꯔꯣꯜꯂꯨꯕ ꯕꯕꯥꯏ ꯊꯝꯃꯝꯕꯁꯦ ꯅꯪ ꯆꯥꯅꯤꯡꯗꯤꯌꯦ ꯑꯩꯁꯨ ꯆꯥꯅꯤꯡꯗꯦ
ꯆꯥꯛ ꯃꯌꯥꯝ -ꯃꯌꯥꯝ ꯆꯥꯎ ꯀꯟꯅꯕ
ꯆꯥꯛꯀꯥꯗꯤ ꯌꯥꯝ ꯆꯥꯕ꯭ꯔ ꯀꯩꯅꯣ ꯇꯧꯗꯦꯗ ꯅꯨꯡ ꯐꯥꯗꯣꯛ ꯅꯨꯡꯁꯤ ꯀꯩꯅꯣ ꯇꯧꯔꯀꯥꯟꯗ ꯌꯥꯝ ꯆꯥꯕ ꯋꯥꯅꯤꯗ ꯃꯤ ꯑꯃꯃꯝꯅ ꯆꯥꯔꯤꯁꯤ ꯌꯦꯡꯉꯨꯔꯗꯤ ꯑꯩꯈꯣꯏ ꯆꯥꯔꯤꯁꯤ ꯌꯥꯎꯔꯛꯄ ꯅꯠꯇꯦꯗ ꯆꯥꯕꯥꯎ ꯆꯥ ꯇꯨꯒꯠꯆꯩꯌꯦ
ꯍꯛꯆꯥꯡ ꯁꯥꯖꯦꯜ ꯇꯧꯗ꯭ꯔꯕꯣ
ꯃꯁꯤ ꯇꯧꯗꯤꯌꯦ ꯁꯞ
ꯎꯨꯝ
ꯍꯨꯃꯥꯡꯗ ꯂꯧꯊꯣꯛꯄ ꯍꯦꯟꯃꯟꯗꯅ ꯐꯠꯇ꯭ꯔꯕ ꯑꯩꯒꯤ ꯏꯁꯥꯒꯤ ꯑꯣꯏꯅ ꯆꯥꯛ ꯆꯥꯕꯗꯁꯨ ꯍꯨꯃꯥꯡꯒꯥ ꯌꯥꯝ ꯊꯤꯅ ꯇꯥꯏꯑꯕ
ꯍꯣꯏ ꯇꯥꯏꯌꯦ ꯅꯪꯕꯨꯗꯤ
ꯑꯗꯨ ꯈꯪꯗꯦ ꯑꯗꯒꯤ ꯀꯩꯝꯐꯧ ꯊꯕꯛ ꯀꯩꯀꯥ ꯇꯧꯔꯁꯨ ꯍꯨꯃꯥꯡ ꯇꯥꯕꯅ ꯍꯦꯛꯇ ꯍꯥꯜꯂꯦꯕ ꯏꯁꯥꯁꯦ ꯑꯗꯨꯅ ꯑꯩꯁꯦ ꯄꯥꯡꯒꯜ ꯁꯣꯟꯕꯒꯤꯅꯦꯁꯨ ꯍꯥꯏ ꯈꯪꯗꯦ
ꯍꯨꯃꯥꯡ ꯇꯥꯊꯣꯛꯏꯗꯣ ꯐꯩꯅꯦ
ꯍꯨꯃꯥꯡ ꯇꯥꯕꯗꯣ ꯍ ꯍꯨꯃꯥꯡꯁꯦ ꯌꯥꯝ ꯊꯤꯅ ꯀꯥ ꯑꯃ ꯍꯦꯟꯅ ꯇꯥꯏꯌꯦꯕ ꯑꯩꯁꯦ ꯁꯨꯝꯅꯇꯪꯒꯤ ꯆꯥꯛ ꯆꯥꯕꯗꯣ ꯀꯣꯛꯇ ꯂꯨꯞꯄ ꯉꯝꯃꯦꯃꯤ ꯃꯣꯔꯣꯛ ꯈꯤꯇꯪ ꯍꯦꯛ ꯊꯦꯡꯕꯗ
ꯑꯗꯨꯒꯤ ꯅꯪ ꯃꯇꯨ ꯁꯤꯠ ꯁꯤꯠ ꯅꯥꯟ ꯂꯩꯔꯤꯗꯣ
ꯈꯗꯦ ꯑꯗꯨ
ꯑꯗꯨꯒꯤꯅꯤ ꯃꯥ ꯇꯨ ꯁꯤꯠ ꯁꯤꯠ ꯅꯥꯟꯅ ꯂꯩꯔꯤꯗꯣ
ꯇꯨꯕꯨꯗꯤ ꯅꯥꯟꯕꯅꯦ ꯏꯁꯀꯤꯟꯕꯨꯗꯤ ꯃꯥꯏꯁꯤꯅ ꯉꯥꯡ ꯉꯗ ꯊꯨꯝ ꯑꯌꯥꯥꯛ ꯑꯌꯥꯛꯄ ꯃꯌꯥꯝ ꯇꯩꯈꯤꯕꯁꯤ ꯁꯣꯛꯏꯅꯦꯕ ꯅꯧꯅ ꯑꯩꯈꯣꯏꯒꯤ ꯁꯀꯤꯟ ꯅꯧꯔꯤꯉꯩꯗ ꯇꯩꯁꯟꯈꯤꯕ ꯃꯌꯥꯝꯗꯣ
ꯎꯝ ꯍꯧꯖꯤꯛ ꯀꯩꯅꯣ ꯄꯣꯠ ꯗꯤꯂꯤꯚꯔ ꯇꯧꯕ ꯍꯧꯔꯕꯅꯦ ꯅꯪꯅ ꯄꯣꯠ ꯆꯩ ꯀꯛꯈꯤꯕ ꯃꯌꯥꯝꯗꯨ ꯂꯥꯛꯑꯕ ꯀꯃꯥꯏꯅ ꯇꯧꯔꯒꯦ
ꯀꯩꯅꯣ ꯇꯧꯔꯣ ꯎꯝ ꯐꯦꯁꯋꯥꯁ ꯇꯨꯝ ꯂꯥꯛ ꯌꯦ ꯂꯥꯛꯇ꯭ꯔꯤ
ꯂꯥꯛꯄꯗꯤ ꯍꯧꯔꯅꯤ ꯄꯣꯠ ꯆꯩꯗꯤ ꯈꯔ ꯈꯔꯗꯤ ꯊꯥ ꯍꯧꯔꯕꯅꯦ
ꯎꯝ
ꯑꯗꯨꯅꯤꯅꯦ ꯒ꯭ꯌꯥꯟ ꯇꯥꯗꯦ ꯊꯕꯛ ꯇꯧꯕꯤꯗꯧꯕ ꯂꯩꯔꯤꯕ꯭ꯔꯣ ꯆꯥꯊꯣꯛꯑꯒ ꯑꯃꯨꯛ
ꯇꯣꯛꯑꯒ ꯑꯃꯨꯛ ꯑꯆꯥꯄꯣꯠ ꯈꯔ ꯍꯥꯟꯗꯧꯕ ꯋꯥꯠꯍꯧꯔꯤ ꯈꯔ ꯇꯥꯎꯍꯧꯔꯤꯌꯦ
ꯀꯌꯥꯝ ꯂꯩꯕ ꯑꯣꯔꯗꯔ ꯂꯩꯕꯒꯤꯔꯣ ꯀꯃꯥꯏꯅ ꯇꯧꯔꯤꯅꯣ
ꯎꯝ ꯑꯣꯗꯔꯕꯨꯗꯤ ꯂꯩꯕ ꯅꯠꯇꯦꯗ ꯍꯌꯦꯡ ꯑꯩꯈꯣꯏ ꯃꯃꯥꯡꯂꯣꯝꯒꯤ ꯗꯨꯀꯥꯟꯗꯣ ꯑꯗꯨꯒꯤ ꯑꯆꯥꯄꯣꯠ ꯂꯩꯍꯧꯗ꯭ꯔꯦ ꯍꯥꯏꯕ ꯑꯗꯃꯥ ꯋꯥꯗꯅꯕꯅ ꯁꯥꯖꯜꯍꯧꯕꯗ
ꯎꯝ
ꯍꯣꯏ ꯑꯗꯨꯃꯥꯏꯅ ꯈꯔ ꯈꯔ ꯀꯥꯏ ꯇꯧꯔ ꯂꯩꯔꯗꯤ ꯐꯗꯅꯤ ꯑꯗꯨ ꯅꯣꯏ ꯍꯌꯦꯡ ꯃꯈꯣꯡ ꯊꯥꯗ ꯗ ꯂꯣꯏꯔꯒ ꯑꯗꯨꯝ ꯃꯈꯥꯁꯨ ꯊꯥꯗꯣꯏꯔ ꯅꯠꯇ꯭ꯔꯣ ꯃꯈꯣꯡ ꯊꯥꯗꯣꯏ ꯂꯦꯞꯀꯗꯣꯏꯔꯥ
ꯈꯪꯗꯦꯗ ꯏꯕꯨꯡꯌꯣ ꯑꯩꯗꯣ ꯇꯤꯌꯥꯟ ꯇꯗꯦ ꯄꯩꯁꯥꯒꯤ ꯃꯈ ꯍꯣꯟꯅꯦ
ꯑꯗꯨ ꯃꯅꯤꯡꯒꯁꯨ ꯈꯔ ꯍꯥꯏꯖꯤꯂꯣ ꯃꯥ ꯊꯥ ꯃꯨꯛ ꯅꯥ ꯂꯩꯗꯤ ꯂꯣꯏꯔꯦꯅꯦ
ꯑꯗꯨꯅꯦ ꯃꯥꯅ ꯄꯤꯔꯛꯑꯒꯗꯤ ꯀꯟꯆꯤꯡꯗꯨ ꯆꯠꯊꯔꯨꯕ ꯌꯥꯕꯅꯤ
ꯌꯥꯅꯕ ꯄꯤꯅꯕ ꯍꯥꯏꯕ ꯅꯥꯁꯤꯟꯅꯗꯅ ꯍꯧꯖꯤꯛꯕꯨ ꯀꯔꯤ ꯅꯥꯕ ꯃꯇꯝꯂꯣ ꯀꯩ ꯅꯥꯏ ꯍꯥꯏꯅꯣꯕ
ꯃꯤꯅ ꯉꯥꯎꯅꯅꯥꯒꯤ ꯇꯧꯁꯜꯂꯛꯑꯦ ꯌꯦ
ꯀꯩ ꯇꯧꯋꯦꯕ
ꯆꯨꯝꯃꯤ ꯂꯥꯟꯂꯤꯔꯥ ꯈꯪꯗꯦ
ꯇꯧꯁꯤꯟꯅꯔꯤꯅꯦ
ꯎꯝ ꯌꯦꯔꯨꯝ ꯒꯨꯝꯕꯃ ꯇ
ꯁꯛꯂꯣꯟ ꯂꯧꯕ ꯌꯥꯝ ꯍꯥꯏꯌꯦ ꯑꯗꯨꯅꯤ
ꯀꯩꯗꯨꯏꯕ
ꯁꯛꯂꯣꯟ ꯂꯧꯕ ꯌꯥꯝꯃ ꯍꯩꯌꯦꯕ ꯃꯣꯏꯗꯤ
ꯍꯩꯌꯦ
ꯌꯥꯝꯃꯣꯏꯅ ꯇꯧꯔꯝꯃꯤ ꯌꯥꯝꯗꯣ ꯌꯦꯡꯉꯣ ꯁꯤꯗꯥ ꯁꯤꯅꯥꯗꯅ ꯈꯣꯠꯇꯅ ꯑꯣꯏꯗ ꯑꯣꯏꯔꯗꯧꯕꯣꯏ ꯐꯪꯗ ꯐꯪꯉꯗꯕꯣꯏ ꯄꯤꯗ ꯄꯤꯔꯗꯧꯕꯣꯏ ꯇꯧꯗꯅ
ꯍꯅꯤ
ꯅꯪꯅꯁꯨ ꯀꯥꯞꯄꯤꯔꯤꯕ ꯄꯩꯁꯥ ꯀꯥꯞ ꯃꯆꯦꯠ ꯃꯆꯦꯠ ꯃꯆꯦꯠ ꯃꯆꯤꯠ ꯀꯌꯥꯝꯗꯤ ꯌꯥꯝꯃꯝꯃꯅꯤ ꯌꯦꯡꯉꯣꯅꯤ ꯑꯩꯈꯣꯏꯅ ꯍꯪꯒꯗꯕꯧꯍꯪꯗꯦ
ꯂꯨꯄꯥ ꯂꯤꯁꯤꯡ ꯑꯃꯒ ꯆꯪ ꯂꯒ ꯑꯗꯨꯁꯨ ꯊꯥꯄꯣꯠꯇꯦ
ꯑꯩꯗꯤ ꯄꯥꯛꯈꯣꯛ ꯇꯣꯛꯑꯒꯦ ꯈꯜꯂ ꯇꯧꯔꯝꯕꯗꯥꯅꯤ ꯑꯩꯈꯣꯏꯁꯤꯗ ꯍꯥꯏꯕ ꯍꯪꯕ ꯇꯟꯗꯅ ꯐꯪꯅꯅꯕ ꯍꯣꯠꯅꯔꯤ
ꯑꯗꯨꯅꯦ ꯃꯅ ꯀꯩꯅꯣ ꯇꯧꯔꯝꯗ꯭ꯔꯗꯤ ꯏꯁꯥꯖꯧ ꯒ꯭ꯥꯌꯟ ꯇꯅ ꯂꯩꯔꯝꯗꯧꯅꯤ
ꯍꯣꯏ ꯍꯣꯏ ꯅꯪ ꯆꯥꯛꯇꯣꯛꯑꯣ ꯅꯪ ꯆꯥꯛꯇꯣꯛꯑꯣ ꯇꯧꯔꯛꯑꯣꯀꯣ ꯎ ꯎꯝ
ꯊꯝ ꯊꯝ